ꯇꯥꯏꯌꯦ ꯇꯥꯏꯌꯦ ꯅꯪꯒꯤꯗꯤ ꯌꯥꯔ ꯑꯇꯩꯒꯤꯗꯤ ꯌꯥꯗꯦ ꯍꯜꯂꯣ
ꯅꯪꯒꯤꯁꯨ ꯌꯥꯏꯌꯦ ꯑꯇꯩꯒꯤꯁꯨ ꯌꯥꯗꯦ
ꯑꯣ ꯅꯪ ꯑꯇꯩ ꯑꯇꯩ ꯇꯧꯕ꯭ꯔꯣ ꯇ꯭ꯔꯥꯏ
ꯍꯣꯏ
ꯑꯣ ꯑꯩꯗꯣ ꯉꯁꯥꯏ ꯑꯅꯤ ꯑꯍꯨꯝ ꯁꯨꯔꯦꯕ ꯁꯨꯡꯌꯥ ꯌꯥꯗꯕ ꯆꯥꯛ ꯆꯥꯔꯕꯣ ꯍꯜꯂꯣ ꯍꯜꯂꯣ ꯍꯜꯂꯣ ꯍꯜꯂꯣ ꯍꯜꯂꯣ
ꯇꯥꯕ꯭ꯔꯣ
ꯑ ꯇꯥꯏꯌꯦ ꯇꯥꯥꯏꯌꯦ ꯇꯥꯏꯌꯦ
ꯑꯣꯝ
ꯅꯦꯠꯋꯥꯛ ꯅꯨꯡꯉꯥꯏꯇꯕ꯭ꯔꯣ
ꯍꯣ
ꯍꯜꯂꯣ
ꯇꯥꯗꯕ꯭ꯔꯣ?
ꯇꯥꯏ ꯇꯥꯏ ꯇꯥꯏ ꯍꯧꯖꯤꯛꯇ ꯇꯥꯏ ꯑꯃꯨꯛ ꯇꯠꯂꯦ ꯑꯃꯨꯛ ꯂꯥꯛꯑꯦ ꯈꯪꯗ꯭ꯔꯦ꯫
ꯑꯩꯗꯤ ꯇꯥꯌꯦ ꯅꯍꯣꯟ ꯅꯪꯅ ꯇꯥꯗꯕꯒꯤꯅꯤ꯫
ꯑꯣ ꯎꯝ ꯆꯥꯛ ꯆꯥꯔꯕꯣ? ꯑꯃꯨꯛꯇ ꯍꯜꯂꯣ ꯍꯜꯂꯣ